ꯍꯜꯂꯣ ꯑꯣ ꯇꯥꯏꯌꯦ ꯇꯥꯏꯌꯦ
ꯇꯥꯏ ꯈꯣ
ꯑꯥ ꯇꯥꯏꯌꯦ
ꯍꯧꯖꯤꯛ ꯀꯤꯗꯨ ꯀꯔꯤ ꯋꯥꯔꯤꯅꯣ ꯂꯣꯏ ꯂꯦꯞꯈ꯭ꯔꯦ
ꯎꯝ
ꯑꯌꯨꯛꯇꯤ ꯀꯩ ꯏꯟꯖꯥꯡ ꯆꯥꯔꯒꯦ
ꯑꯥ ꯑꯩ ꯏꯟꯁꯥꯡꯗꯣ ꯈꯪꯗ꯭ꯔꯦ ꯃꯤꯡ ꯈꯪꯗ꯭ꯔꯤꯕ ꯗꯥꯎ ꯒꯥ ꯑꯥ ꯑꯃ ꯂꯩ ꯑꯩ ꯃꯤ ꯈꯪꯗ꯭ꯔꯦ
ꯃꯅꯥ ꯑꯣꯏꯕ꯭ꯔꯥ ꯑꯩꯗꯤ ꯉꯔꯥꯡ ꯌꯦꯟꯗ ꯌꯦꯟ ꯍꯤꯟꯖꯥꯡ ꯆꯥꯏ
ꯑꯥ ꯑꯥ ꯑꯥ
ꯉꯔꯥꯡꯒꯤ ꯂꯦꯝꯍꯧꯕ
ꯑꯥ ꯑꯥ
ꯎꯝ
ꯏꯁꯤꯡꯁꯥꯡ ꯊꯣꯡꯅꯤꯡꯉꯥꯏꯁꯨ ꯂꯩꯇꯦ ꯕꯖꯥꯔ ꯆꯠꯄ ꯇꯜꯂꯦ ꯀꯃꯥꯏ ꯇꯧꯁꯦꯔꯥ ꯈꯪꯗꯦ ꯐꯤꯔꯗ ꯂꯩꯕꯁꯦ ꯌꯥꯝ ꯇꯟꯂꯦ ꯎꯝ ꯑꯗꯨ ꯂꯝꯕꯤꯗꯣ ꯌꯥꯗ꯭ꯔꯦꯕ ꯅꯣꯡ ꯆꯨꯕꯒꯤ ꯂꯝꯕꯤꯗꯣ
ꯏꯁꯤꯡ ꯊꯨꯝꯕ꯭ꯔꯥ
ꯏꯁꯤꯡ ꯊꯨꯡꯃꯦ ꯑꯗꯨ ꯂꯝꯕꯤ ꯁꯦꯝꯕꯅꯤꯅ ꯑꯗꯣ ꯁꯦꯝꯕꯁꯨ ꯂꯣꯏꯗ꯭ꯔꯤꯕꯒꯤ ꯂꯝꯕꯤ ꯆꯠꯄ ꯅꯨꯡꯉꯥꯏꯇꯦꯕ
ꯕꯖꯥꯔ ꯑꯥꯗ ꯅꯣꯏꯒꯤ ꯂꯩꯐꯝꯒꯤ ꯃꯅꯥꯛꯇ ꯆꯠ ꯐꯠꯇꯕ ꯊꯥ ꯑꯃꯗ ꯌꯧꯔ ꯁꯨꯔꯝꯃꯅꯤꯗ ꯑꯩꯗꯤ ꯑꯗꯨꯒꯤ ꯂꯝꯕꯤ ꯁꯦꯝꯕ ꯍꯣꯏ ꯂꯝꯕꯤ ꯁꯦꯝꯕ꯭ꯔꯥ ꯁꯦꯝꯗꯕ꯭ꯔꯥꯁꯨ ꯈꯪꯗ꯭ꯔꯤꯅꯦ ꯀꯔꯤ ꯀꯟꯗꯤꯁꯟꯗ ꯂꯩꯕꯅꯣꯕꯗꯣ
ꯅꯈꯣꯏ ꯅꯈꯣꯏꯗꯁꯨ ꯕꯖꯥꯔꯗꯤ ꯂꯩꯕꯅꯤꯅ ꯑꯗꯨ ꯌꯥꯕ ꯌꯥꯕꯅꯤꯗ
ꯑꯗꯨ ꯑꯣꯏꯔꯁꯨ ꯅꯣꯏ ꯂꯩꯐꯝꯒꯤ ꯎꯝ ꯏꯟꯖꯥꯡꯒꯨꯝꯕ ꯚꯦꯖꯤꯇꯦꯕꯜꯒꯨꯝꯕꯗꯤ ꯍꯣꯡꯉꯦꯗꯅ
ꯑꯥ
ꯎꯝ ꯑꯗꯨꯒꯤ ꯑꯥꯗ ꯆꯠꯂꯗꯤ ꯈꯔꯗꯤ ꯅꯨꯡꯉꯥꯏꯌꯦ ꯑꯗꯣ ꯆꯠꯅꯤꯡꯉꯥꯏ ꯒꯥꯔꯤ ꯑꯥ ꯂꯥꯏꯟ ꯒꯥꯔꯤ ꯂꯧꯔ ꯐꯥꯔꯒ ꯆꯠꯄꯗꯣ ꯈꯔꯗꯤ ꯋꯥ ꯑꯃ ꯑꯃꯔꯛ ꯋꯥꯏꯌꯦꯕꯥ
ꯑꯥ ꯑꯥ ꯄꯩꯁꯥ ꯇꯤꯡꯕꯅꯦ ꯕꯖꯥꯔ ꯆꯠꯄꯁꯨ ꯄꯩꯁꯥ ꯂꯩꯇ꯭ꯔꯗꯤ ꯕꯖꯥꯔ ꯆꯠꯄ ꯌꯥꯗꯦꯕ
ꯍꯣꯏ ꯍꯣꯏ
ꯍꯤꯟꯖꯪꯟ ꯂꯧꯅꯤꯡꯉꯥꯏ ꯆꯠꯄꯅꯦ ꯑꯗꯨ ꯆꯠꯂꯒ ꯄꯤꯔꯣꯏ ꯐꯤ ꯐꯖꯕ ꯎꯔꯗꯤ ꯑꯩꯁ ꯂꯧꯅꯤꯡꯕꯅ ꯄꯩꯁꯥ ꯂꯩꯇꯔꯁꯨ ꯂꯧꯕꯅꯦꯕ ꯎꯝ
ꯆꯨꯝꯃꯦ ꯆꯨꯝꯃꯦ
ꯏꯊꯟꯗꯁꯨ ꯆꯠꯄ ꯅꯨꯡꯉꯥꯏꯇꯦꯕ ꯑꯗꯨꯒꯤ ꯏꯃꯥꯟꯅꯕꯤ ꯈꯣꯏꯗꯤ ꯆꯤꯡꯗ ꯆꯠꯈ꯭ꯔꯦꯕ
ꯎꯝ
ꯑꯗꯨꯒꯤ
ꯑꯩꯁꯨ ꯃꯃꯥꯡꯗꯗꯤ ꯍꯣꯁꯇꯦꯜꯗ ꯂꯩꯕꯅꯦꯕ ꯑꯗꯨ ꯑꯦꯛꯖꯥꯝ ꯊꯥꯔꯒ ꯂꯩꯕꯅꯦ ꯑꯗꯨ ꯔꯤꯖꯜ ꯑꯥ
ꯑ ꯑꯣ
ꯑꯦꯛꯖꯥꯝ ꯊꯥꯔꯒ ꯂꯩ ꯑꯗꯨ ꯀꯣꯂꯦꯖꯁꯨ ꯆꯠꯂꯤ ꯑꯦꯛꯖꯥꯝꯁꯨ ꯊꯥꯔꯦ ꯑꯗꯨ ꯔꯤꯖꯜ ꯊꯣꯛꯄꯕꯨꯗꯤ ꯑꯩꯁ ꯂꯨꯏꯔꯦꯍꯦ ꯃꯥꯛꯁꯤꯗꯤ ꯏꯀꯥꯏꯌꯦꯍꯦ ꯅꯤꯠ
ꯑꯣ ꯑꯣ ꯑꯣ ꯑꯣ
ꯃꯣꯏꯒꯤꯗꯣ ꯈꯔ ꯂꯨꯕ ꯃꯥꯜꯂꯦꯀꯣ ꯍꯧꯖꯤꯛꯀꯥꯟꯒꯤꯗꯤ ꯍꯥꯏꯕꯗꯤ ꯂꯨꯕꯗꯤ ꯂꯨꯔꯝꯃꯥꯅꯦꯕ ꯑꯗꯣ ꯇꯣꯄꯤꯛ ꯈꯔ ꯑꯥ ꯑꯦꯗ ꯑꯣꯟ ꯇꯧꯕꯗꯨ ꯍꯥꯞꯄꯤꯌꯨ ꯑꯗꯣ ꯑꯗꯨꯝ ꯇꯧꯕ ꯃꯥꯜꯂꯦ ꯀꯣ
ꯑꯗꯨ ꯑꯥꯎ ꯄꯦꯄꯔꯁꯨ ꯂꯤꯛ ꯇꯧꯕꯅꯦ ꯑꯗꯣ
ꯑꯣ ꯑꯣ ꯚꯥꯏꯔꯦꯜ ꯆꯠꯄꯗꯣ ꯎꯝ
ꯑꯃꯨꯛ ꯊꯥꯁꯤꯔꯥ ꯈꯪꯗꯦ
ꯑꯣ ꯑꯗꯨꯗꯤ ꯅꯪ ꯁꯥꯏꯟ ꯂꯧꯔꯝꯃꯅꯤꯀꯣ
ꯎꯝ ꯑꯩ ꯁꯥꯏꯟꯁ ꯂꯧꯔꯦ ꯎꯝ ꯕꯣꯠꯇꯅꯤ ꯑꯣꯅꯔꯁ ꯂꯧꯔꯒ ꯎꯝ ꯖꯅꯔꯤꯛ ꯀꯦꯃꯦꯁꯇ꯭ꯔꯤ ꯆꯠꯂꯦꯕ ꯀꯦꯃꯦꯁꯇ꯭ꯔꯤꯗꯤ ꯑꯩꯁ ꯌꯥꯝ ꯉꯥꯎꯔꯦ ꯑꯩ ꯀꯣꯂꯦꯖꯒꯤꯗꯤ
ꯑꯣ
ꯑꯦꯟꯊ꯭ꯔꯣꯄꯣꯂꯣꯖꯤ ꯂꯧꯔꯗꯤ ꯌꯥꯝ ꯐꯥꯗꯣꯏꯅꯦꯕ ꯖꯨꯂꯣꯖꯤ ꯂꯧꯔꯒ ꯑꯦꯟꯊ꯭ꯔꯣ ꯆꯠꯂꯗꯤꯀꯣ
ꯍꯣꯏ ꯍꯣꯏ
ꯌꯥꯝ ꯅꯨꯡꯉꯥꯏꯔꯦ ꯋꯥ ꯑꯩꯁ ꯑꯩ ꯔꯤꯒ꯭ꯔꯦꯠ ꯌꯥꯝ ꯆꯥꯔꯦ ꯕꯤ ꯑꯦ ꯁꯤ ꯇꯝꯃꯦ
ꯑꯣ ꯑꯣ
ꯃꯥꯁꯇꯔ ꯇꯝꯒꯦꯔꯥ ꯇꯝꯔꯣꯏꯗꯦꯔꯥ ꯈꯪꯗꯦ ꯑꯩꯗꯤ
ꯑꯣ ꯑꯦꯛꯖꯥꯝ ꯊꯥꯕ ꯊꯥꯕ ꯏꯟꯇꯔꯦꯁ ꯂꯩꯔꯗꯤ ꯑꯗꯨꯝ ꯍꯦꯛ ꯂꯣꯏꯕꯀꯥꯟꯗ ꯊꯥꯎꯗ ꯃꯇꯝ ꯃꯥꯡꯍꯟꯕꯅꯦ
ꯑꯥ
ꯑꯦꯛꯖꯥꯝ ꯊꯥꯗꯔ꯭ꯦ ꯊꯥꯗꯕꯤꯗ ꯄꯤ ꯑꯩꯆ ꯗꯤꯒꯨꯝꯕ ꯆꯠꯊꯔꯅꯤ ꯍꯥꯏꯕꯗꯤ ꯀꯥꯕꯗꯤ ꯅꯨꯡꯉꯥꯏ ꯀꯥꯕꯅꯤ ꯀꯥꯕꯗꯤ ꯌꯥꯏꯌꯦꯅ
ꯑꯥ ꯏꯅꯦ ꯃꯥꯅ ꯑꯗꯨꯝ ꯍꯥꯏꯕꯅꯦ ꯅꯪ ꯅꯤꯛ ꯅꯪ ꯅꯤꯇ ꯗꯣ ꯁꯦꯂꯦꯛ ꯇꯧꯔꯗꯤ ꯑꯥ ꯊꯥ ꯅꯠꯇꯦ ꯎꯝ ꯏꯌꯥꯔ ꯀꯌꯥ ꯆꯪꯒꯅꯤ ꯑꯗꯨ ꯍꯥꯏꯕ ꯎꯝ ꯃꯉꯥꯒꯨꯝꯕ ꯆꯇ ꯆꯪꯒꯅꯤ ꯑꯗꯨꯝ ꯍꯥꯏꯕꯅꯦꯕ ꯑꯩꯅ ꯑꯗꯨ ꯅꯪ ꯌꯨꯝ ꯄꯥꯟꯕ ꯅꯪ ꯑꯗꯨꯗꯤ ꯅꯪ ꯌꯨꯝ ꯄꯥꯟꯕ ꯃꯇꯝꯗꯨꯗꯤ ꯂꯩꯇ꯭ꯔꯦ ꯍꯥꯏꯌꯦ ꯀꯔꯝ ꯀꯥꯟꯗ ꯄꯥꯟꯗꯣꯏꯔ ꯑꯗꯨꯝ ꯍꯥꯏꯌꯦꯕ ꯑꯩꯗꯤ ꯈꯪꯗ꯭ꯔꯤ ꯌꯨꯝ ꯄꯥꯟ ꯎꯝ ꯌꯨꯝ ꯄꯥꯟꯕꯗꯤ ꯁꯦꯀꯦꯟꯗꯔꯤ ꯑꯣꯏꯅ ꯊꯝꯒꯦ ꯑꯗꯨ ꯍꯥꯏꯕꯅꯦꯕ ꯉꯣꯟꯗꯥ ꯅꯣꯛꯅꯤꯡꯕꯅꯦ
ꯀꯥꯏꯗꯥ
ꯀꯅ ꯄꯟꯗꯣꯏꯔꯥ ꯍꯥꯏ ꯑꯗꯨ ꯍꯥꯏꯔꯒꯥ
ꯅꯪꯗꯤ ꯆꯍꯤ ꯀꯌꯥꯗꯤ ꯁꯨꯔꯒꯦ
ꯑꯩ ꯆꯍꯤ ꯀꯨꯟ ꯀꯨꯟ ꯑꯥ ꯗꯤꯁ ꯌꯔꯗ ꯁꯨꯗꯣꯏꯅꯦ
ꯀꯨꯟ ꯁꯨꯗꯣꯏꯕ ꯑꯣ ꯌꯥꯝ ꯑꯉꯥꯡ ꯑꯣꯏꯔꯤꯌꯦꯅꯦ
ꯅꯪꯗꯤ
ꯍꯥꯁ ꯑꯩꯗꯤ ꯍꯥꯅꯨꯕꯤ ꯑꯣꯏꯗꯣꯔꯦ ꯁꯤꯕꯤꯀꯦ ꯍꯥꯏꯕꯗꯨ ꯑꯣꯏꯗꯣꯔꯦ ꯀꯨꯟꯇꯔꯨꯛ
ꯑꯥꯎ ꯑꯣ
ꯎꯝ
ꯑꯩꯗꯤ ꯀꯨꯟ ꯌꯧꯗꯣꯏꯔꯦ ꯑꯍꯟ ꯑꯣꯏꯔꯅꯤ
ꯀꯨꯟ ꯀꯨꯟ ꯌꯧꯔꯗꯤ ꯌꯥꯝ ꯊꯨꯕꯅꯦ ꯀꯩ ꯑꯩꯗꯤ ꯃꯇꯝꯗꯨꯀꯣ ꯈꯪ ꯈꯪꯍꯧꯗꯅ ꯑꯗꯨꯝ ꯆꯠꯄꯗꯣ
ꯎꯝ ꯑꯗꯨꯅꯦ ꯏꯁ ꯊꯕꯛꯁꯨ ꯐꯪꯗ꯭ꯔꯦ ꯍꯧꯖꯤꯛꯇꯤ
ꯑꯁ ꯅꯣꯏꯗꯤ ꯃꯇꯝ ꯌꯥꯝ ꯂꯩꯔꯤꯌꯦꯗ ꯋꯥꯠꯂꯤ
ꯑꯁ ꯂꯩꯔꯁꯨ
ꯑꯩꯈꯣꯏ ꯐꯥꯎ ꯂꯩꯇ꯭ꯔꯤꯌꯦ
ꯎꯝ ꯑꯩꯗꯤ ꯍꯣꯇꯦꯜ ꯃꯦꯅꯦꯖꯃꯦꯟꯒꯨꯝꯕ ꯆꯠꯅꯤꯡꯕꯅꯦꯕ ꯂꯝꯕꯤ ꯀꯣꯏꯔꯒ ꯑꯗꯨꯝ ꯆꯠꯅꯤꯡꯉꯦ ꯑꯗꯣ ꯑꯩꯈꯣꯏ ꯕꯕꯥ ꯍꯣꯏ ꯌꯥꯗ꯭ꯔꯦ ꯃꯥ ꯑꯦꯛꯖꯥꯝ ꯀꯣꯝꯄꯤꯇꯤꯇꯤꯞ ꯑꯦꯛꯖꯥꯝ ꯊꯥꯗꯣꯏꯅꯦ ꯅꯪ ꯀꯃꯥꯏ ꯇꯧꯗꯣꯏꯅꯣ ꯑꯁꯤ ꯑꯥ ꯑꯁꯤꯒꯨꯝꯕ ꯊꯕꯛ ꯆꯠꯂꯒ ꯅꯪ ꯅꯪꯒꯤ ꯐ꯭ꯤꯌꯨꯆꯔꯗ ꯈꯔ ꯀꯃꯥꯏ ꯇꯧꯗꯣꯏꯅꯣ ꯑꯗꯨꯝ ꯍꯥꯏꯕ ꯑꯁ ꯈꯪꯗꯦ
ꯑꯈꯣꯏꯒꯤ ꯀꯔꯤꯅꯣ ꯐꯠꯇꯦ ꯍꯥꯏꯕꯗꯤ ꯅꯠ ꯇꯦꯕꯀꯣ ꯑꯗꯨ ꯑꯣꯏꯔꯁꯨ ꯑꯩꯈꯣꯏ ꯈꯨꯟꯒꯤꯗꯤ ꯑꯗꯨ ꯁꯄꯦꯁꯤꯐꯤꯛ ꯃꯥꯏꯟꯁꯦꯠꯇꯤ ꯂꯩꯌꯦꯕ ꯍꯥꯏꯗꯤ ꯑꯦꯛ ꯑꯥ ꯒꯣꯔꯃꯦꯟꯒꯤ ꯊꯕꯛ ꯑꯗꯨꯒꯨꯝꯕ ꯈꯛꯇ ꯌꯦꯡꯕꯗꯨ ꯎꯝ ꯑꯈꯣꯏ ꯈꯨꯟꯒꯤ ꯃꯥꯏꯟ ꯁꯦꯠꯇꯨ ꯑꯗꯨ ꯍꯣꯏ ꯑꯗꯨꯝ ꯑꯥ ꯒꯣꯔꯃꯦꯟꯒꯤ ꯊꯕꯛꯁꯤꯡꯁꯨ ꯑꯗꯨꯝ ꯁꯦꯐꯇꯤ ꯑꯣꯏꯌꯦꯅ ꯍꯥꯏꯗꯤ ꯁꯦꯀ꯭ꯌꯨꯔ ꯑꯣꯏꯅ ꯑꯗꯨꯏꯗꯤ ꯑꯦꯗꯚꯥꯟꯇꯦꯖꯄꯨꯗꯤ ꯂꯩꯌꯦ ꯑꯗꯨ ꯑꯣꯏꯔꯁꯨ ꯎꯝ ꯃꯁꯥ ꯃꯁꯥꯒꯤ ꯑꯄꯥꯝꯕꯁꯨ ꯆꯠꯄꯗꯤ ꯅꯨꯡꯉꯥꯏꯕꯅꯦꯕ
ꯎꯝ ꯑꯩꯈꯣꯏꯒꯤ ꯆꯤꯡꯒꯤ ꯕꯕꯥ ꯍꯣꯏꯗꯤ ꯑꯗꯨꯝ ꯇꯧꯗ꯭ꯔꯤꯕ ꯅꯝꯐꯨꯗ
ꯎꯝ ꯍꯥ ꯍꯥ ꯍꯥ
ꯑꯗꯨꯝ ꯇꯧꯋꯦꯕ
ꯎꯝ ꯍꯣꯏꯗ ꯑꯗꯨꯝ ꯑꯅꯤꯃꯛ ꯇ꯭ꯔꯥꯏ ꯇꯧꯔꯒ ꯀꯣ ꯑꯗꯨꯝ ꯌꯥꯗ꯭ꯔꯗꯤ ꯗꯤ ꯅꯪꯅ ꯑꯄꯥꯝꯕꯁꯨ ꯑꯗꯨꯝ ꯆꯠꯄ ꯌꯥꯏꯅ
ꯎꯝ
ꯍꯥ ꯍꯥ
ꯆꯍꯤ ꯀꯨꯟꯊ꯭ꯔꯥ ꯁꯨꯕ ꯐꯥꯎ ꯊꯕꯛ ꯐꯪꯗ꯭ꯔꯗꯤ ꯂꯣꯏꯔꯦꯍꯦ ꯑꯩ ꯏꯁ ꯁꯤꯔꯦ ꯑꯩ ꯋꯥꯈꯟ ꯏꯁ ꯀꯣꯛ ꯆꯤꯛꯑꯦ ꯑꯩ
ꯆꯍꯤꯛ ꯀꯨꯟ ꯌꯥꯗ꯭ꯔꯦ ꯑꯩ ꯌꯥꯗ꯭ꯔꯤꯌꯦ ꯍꯥꯏꯔꯗꯤ ꯌꯥꯝ ꯑꯉꯥꯡ ꯑꯣꯏꯔꯤꯌꯦ ꯃꯇꯝ ꯌꯥꯝ ꯂꯩꯔꯤꯌꯦ ꯑꯩꯈꯣꯏ ꯐꯥꯎꯕ ꯊꯕꯛ ꯂꯩꯇ꯭ꯔꯤ ꯀꯩꯅꯣ
ꯍꯣꯠꯅꯔꯤꯕꯅꯦ
ꯑꯗꯣ ꯀꯔꯤ ꯑꯦꯛꯖꯥꯝ ꯊꯥꯔꯒꯦ ꯊꯥꯅꯤꯡꯗꯔ꯭ꯥ ꯅꯪ
ꯎꯝ ꯊꯥꯒꯦꯅꯗꯤ ꯇꯧꯕꯅꯦ ꯃꯥ ꯎꯝ
ꯑꯣ
ꯕꯦꯡꯀꯤꯡꯒꯨꯝꯕ ꯀꯣ
ꯑꯣ ꯕꯦꯡꯀꯤꯡꯅꯗꯤ ꯌꯥꯝ ꯐꯥꯕꯅꯦ
ꯑꯁ ꯌꯥꯝ ꯋꯥꯌꯦꯅꯁꯨ ꯍꯥꯏꯌꯦ ꯁꯇ꯭ꯔꯦꯠꯁꯨ ꯑꯁ ꯇ꯭ꯔꯦꯁ ꯌꯥꯝ ꯄꯤꯌꯦ ꯍꯥꯏꯅꯦ ꯑꯗꯨ ꯑꯣꯏꯔꯁꯨ ꯇꯣꯞꯄ ꯑꯣꯞꯁꯟ ꯂꯩꯇꯕꯅꯤꯅ ꯑꯗꯨꯝ ꯇꯧꯁꯦꯔꯅ ꯈꯟꯕꯅꯤ ꯈꯪꯗꯦꯗ ꯀꯤꯌꯥꯝ ꯀꯝꯄꯤꯇꯤꯇꯤꯚ ꯑꯣꯏꯌꯦ ꯗꯨꯖꯨ
ꯑꯥꯎ ꯑꯗꯨ ꯑꯣꯏꯌꯦ ꯃꯇꯝ ꯂꯩꯇꯦ ꯍꯥꯏꯌꯦ ꯑꯦꯛꯖꯥꯝ ꯊꯥꯕ ꯀꯥꯟꯗ ꯏꯂꯥꯏ ꯂꯥꯏꯔꯁꯨ ꯀꯣꯏꯁꯟꯗꯣ ꯏꯂꯥꯏ ꯂꯥꯏꯔꯁꯨ ꯃꯇꯝ ꯂꯩꯇꯦ ꯑꯗꯨꯝ ꯍꯥꯏꯕꯅꯦ
ꯁꯄ꯭ꯤꯠꯇꯣꯀꯣ ꯈꯔ ꯋꯥꯠꯂꯤ
ꯅꯪ ꯑꯗꯨ ꯀꯣꯆꯤꯡꯗꯤ ꯆꯠꯄ꯭ꯔꯥ ꯑꯗꯨꯒꯤ ꯑꯥ ꯑꯥ
ꯑꯗꯣ ꯅꯪꯅ ꯍꯥꯏꯕꯒꯨꯝꯅꯀꯣ ꯑꯣꯖꯥꯁꯤꯡ ꯃꯤꯇꯩꯩꯂꯣꯟ ꯉꯥꯡꯕꯗꯣ ꯑꯩꯖꯨ ꯍꯧꯖꯤꯛ ꯐꯥꯎꯕ
ꯑꯗꯨ ꯑꯩꯗꯤ ꯑꯀꯣꯆꯤꯡ ꯇꯣꯛꯈ꯭ꯔꯦ ꯑꯩꯗꯤ ꯑꯣꯟꯂꯥꯏꯟ ꯀ꯭ꯂꯥꯁ ꯏꯪꯂꯤꯁꯅ ꯉꯡꯕꯗꯣ ꯑꯗꯨꯝ ꯌꯥ
ꯑ ꯑ ꯅꯤꯠꯀꯤ
ꯑꯥ ꯑꯩ ꯑꯩꯁꯨ ꯃꯃꯥꯡꯗ ꯑꯗꯨꯝ ꯀꯣꯆꯤꯡ ꯆꯠꯄꯅꯦꯕ ꯑꯗꯣ ꯃꯈꯣꯏꯅ ꯉꯥꯡꯕꯗꯣ ꯑꯩ ꯒ꯭ꯌꯥꯟ ꯇꯥꯗ꯭ꯔꯦꯕ
ꯎꯝ ꯎꯝ ꯑꯗ ꯑꯈꯣꯏ ꯆꯤꯡꯒꯤ ꯃꯤꯖꯤ ꯑꯗꯨꯝ ꯇꯝꯄꯥꯛꯇ ꯂꯥꯛꯑꯗꯤ ꯑꯗꯨꯃꯥꯏ ꯑꯗꯨꯒꯤꯗꯣ ꯄ꯭ꯔꯣꯕ꯭ꯂꯦꯝ ꯑꯃꯅꯤ ꯂꯣꯏꯃꯛꯀꯤ ꯂꯩꯗꯤ ꯂꯩꯕꯅꯦ ꯎꯝ
ꯆꯡꯉꯥꯡꯗꯦꯕ
ꯍꯣꯏ
ꯃꯔꯛ ꯃꯔꯛꯇꯤ ꯉꯥꯡꯉꯦ ꯑꯗꯨ ꯑꯣꯏꯔꯁꯨ ꯂꯣꯏꯅꯃ ꯒꯌ꯭ꯥꯟ ꯇꯥꯕ ꯉꯝꯗꯦꯕ
ꯍꯣꯏ
ꯥꯅꯉꯥꯡꯕ ꯃꯤꯇꯩꯂꯣꯟ ꯃꯦꯛꯁꯤꯃꯝ ꯑꯗꯨꯝ ꯉꯥꯡꯉꯦꯕ
ꯎꯝ ꯎꯝ ꯃꯅꯤꯄꯨꯔꯤ ꯃꯨꯚꯤꯒꯨꯝꯕ ꯌꯦꯡꯗ꯭ꯔꯗꯤ ꯌꯥꯔꯔꯣꯏ
ꯑꯥ ꯌꯦꯡꯕꯖꯨ ꯇꯜꯂꯦ ꯑꯥ ꯗ꯭ꯔꯃꯥ ꯑꯗꯨꯒ ꯆꯠꯂꯦ ꯑꯩꯗꯤ
ꯍꯣꯏ ꯅꯪꯗꯤ ꯀꯦ ꯗ꯭ꯔꯃꯥ ꯀꯦ ꯗ꯭ꯔꯃꯥ ꯅ ꯄꯥꯝꯕ꯭ꯔꯥ ꯁꯤ ꯗ꯭ꯔꯃꯥ ꯄꯥꯝꯕ꯭ꯔꯥ
ꯀꯦ ꯗ꯭ꯔ ꯃꯥꯅ ꯄꯥꯝꯃꯦ ꯑꯩꯗꯤ ꯀꯣꯔꯤꯌꯟ ꯗ꯭ꯔꯃꯥꯅꯀꯣ ꯑꯗꯨꯁꯨ ꯊꯥꯏ ꯊꯥꯏꯂꯦꯟꯒꯤꯁꯨ ꯌꯥꯏꯍꯦ
ꯑꯎ ꯑꯎ
ꯊꯥꯂꯦꯜꯒꯤꯗꯤ ꯕꯤ ꯑꯜ ꯑꯗꯨꯝ ꯂꯩꯗꯅ ꯑꯗꯨ ꯌꯦꯡꯉꯦꯕ ꯏꯃꯥꯟꯅꯕꯤ ꯈꯣꯏ ꯅꯪ ꯌꯦꯡꯉꯣ ꯌꯦꯡꯉꯣ ꯑꯗꯨ ꯍꯥꯏꯔꯒ ꯑꯁ ꯇꯜꯂꯦ ꯑꯗꯨ ꯍꯥꯏꯔꯒ ꯅꯝꯐꯨꯗ ꯇꯧꯔꯝꯃꯦ ꯃꯈꯣꯏꯗꯤ
ꯇꯜꯂꯤꯗ ꯑꯩꯗꯤ
ꯑꯩꯗꯤ ꯇꯜꯂꯦ ꯑꯗꯨꯝ ꯌꯦꯡꯉꯨꯅꯦ ꯑꯗꯨꯝ ꯎꯝ ꯌꯥꯡꯕ ꯅꯪꯡꯉꯥꯏ ꯑꯗꯨꯝ ꯌꯥꯡꯉꯗꯤ ꯅꯨꯡꯉꯥꯏꯕꯅꯤꯗ
ꯑꯣ ꯑꯣ ꯍꯧꯖꯤꯛ ꯍꯧꯖꯤꯛꯇꯤ ꯀꯔꯤ ꯀꯔꯤꯒꯤ ꯌꯦꯡꯕ꯭ꯔꯥ
ꯍꯧꯖꯤꯛꯇꯤ ꯑꯥ ꯎꯝ ꯕꯤ ꯑꯜ ꯌꯦꯡꯉꯦ ꯑꯩ
ꯑꯣ ꯀꯦꯗ꯭ꯔꯥꯃꯥ ꯒꯤꯗꯤ
ꯀꯦ ꯗ꯭ꯔꯃꯥꯒꯤꯗꯤ ꯑꯥ ꯌꯥꯝ ꯂꯩꯌꯦꯗ ꯑꯥ ꯑꯩ ꯕꯤꯖꯅꯦꯁ ꯄꯔꯣ ꯄꯣꯁꯜ ꯑꯗꯨꯝ ꯌꯦꯡꯕ ꯂꯣꯏꯔꯕꯅꯦ ꯑꯩ ꯎꯝ ꯍꯧꯖꯤꯛ ꯗꯤꯁꯃꯥꯏꯜ ꯑꯣꯏꯕ꯭ꯔꯥ ꯈꯪꯗꯦ ꯑ ꯑꯔꯤ ꯑꯣꯏꯌꯦ ꯎꯝ ꯑꯗꯨ ꯌꯦꯡꯅꯤꯡꯅ ꯑꯗꯨꯒ ꯇꯦꯜ ꯑꯣꯐꯗ ꯅꯥꯏꯟꯇꯦꯜ ꯈꯪꯕ꯭ꯔꯥ ꯑꯥ ꯑꯗꯨꯁꯨ ꯌꯦꯡꯕ ꯅꯨꯡꯉꯥꯏꯌꯦ ꯑꯩꯁ
ꯑꯥ ꯕꯤꯖꯤꯅꯦꯁ ꯄꯔꯄꯜ ꯄꯔꯄꯣꯖꯦꯜꯒꯤꯗꯣ ꯑꯩꯗꯤ ꯌꯦꯡꯕꯗꯣ ꯑꯍꯨꯝꯔꯛ ꯁꯨꯒꯔꯦ ꯌꯦꯡꯕ ꯅꯨꯡꯉꯥꯏꯕ ꯑꯗꯨꯝ ꯑꯗꯨꯝ ꯌꯦꯡꯕ ꯅꯨꯡꯉꯥꯏ ꯎꯝ